ꯑꯥꯎ ꯇꯥꯏꯌꯦ ꯇꯥꯏꯌꯦ
ꯑꯥꯎ
ꯀꯩꯗꯧꯔꯤꯅꯣ
ꯑꯩꯁ ꯍꯤꯞꯄꯒ ꯂꯩꯌꯦ ꯑꯩꯗꯤ
ꯑꯣ ꯌꯥꯝ ꯅꯨꯡꯉꯥꯏꯔꯤ ꯖꯥꯠꯅꯤꯅ
ꯍꯣꯏ ꯑꯁ ꯉꯁꯥꯏ ꯕ‌ꯣꯔꯤꯡ ꯆꯨꯝꯃꯟꯕꯒꯤꯀꯣ
ꯑꯥ
ꯅꯣꯡ ꯁꯥꯥꯁꯨ ꯉꯁꯤꯗꯤ ꯁꯥꯏ ꯑꯗꯨ ꯊꯕꯛ ꯇꯧꯅꯤꯡꯉꯥꯏꯁꯨ ꯂꯩꯇꯦ ꯑꯗꯨꯒꯤ ꯕꯣꯔꯤꯡ ꯆꯨꯃꯟꯕꯒꯤ ꯇꯨꯝꯅꯤꯡꯈ꯭ꯔꯕ
ꯑꯣ ꯐꯩꯌꯦ ꯐꯩꯌꯦ
ꯀꯩꯗꯧꯏꯅꯣ ꯅꯪꯗꯤ
ꯑꯩꯔꯣ ꯀꯩꯅꯣ ꯌꯦꯟꯁꯥꯡ ꯅꯥꯄꯤ ꯍꯦꯛ ꯁꯦꯅ ꯆꯠꯂꯤꯌꯦ
ꯑꯣ ꯅꯪꯗꯤ ꯆꯤꯡꯗꯔꯥ ꯆꯤꯡꯗ ꯅꯠꯇꯦ ꯇꯝꯗ ꯂꯩ ꯑꯣ ꯑꯦꯟꯁꯥꯡ ꯅꯥꯄꯤ ꯀꯩ ꯀꯩ ꯅꯥꯄꯤ ꯑꯣꯏꯕ ꯖꯥꯠꯂꯣꯅꯦ
ꯀꯩꯅꯣꯗꯣ ꯋꯥꯒꯤ ꯋꯥꯒꯤ ꯅꯥꯄꯤ
ꯈꯪꯍꯧꯗ꯭ꯔꯦ ꯑꯣ ꯑꯣ ꯑꯣ ꯐꯥꯎꯒꯅꯤꯅꯦ ꯑꯩꯈꯣꯏꯁꯨ ꯍ‌ꯣꯏ ꯆꯥꯗ꯭ꯔꯗꯤ
ꯑꯣ
ꯑꯈꯣꯏꯁꯨ ꯎꯁꯣꯏ ꯀꯥꯛꯑꯒ ꯊꯝꯍꯧꯈ꯭ꯔꯕꯅꯤ ꯍꯣꯔꯦꯟ ꯆꯥꯅꯕ
ꯑ‌ꯣ ꯌꯥꯝ ꯀ‌ꯣ ꯗꯨꯗꯤ
ꯎꯝ ꯃꯇꯔꯒ ꯆꯒꯦꯝ ꯊꯣꯡꯒꯗꯧ ꯃꯥꯜꯂꯦ
ꯑꯣ ꯎꯇꯤ ꯎꯇꯤꯒꯤ ꯏꯁꯇꯥꯏꯜꯗ‌ꯣ
ꯍꯣꯏ
ꯑꯣ
ꯅꯣꯏꯗꯤ ꯀꯃꯥꯏ ꯆꯥꯗꯣꯏꯅꯣ
ꯑꯩꯁ‌ꯦ ꯁꯤꯡꯖꯨ ꯆꯥꯒꯦ
ꯆꯥꯒ‌ꯦ ꯑꯦ
ꯁꯤꯡꯖꯨ
ꯑꯣ ꯐꯨꯠꯂꯒ ꯆꯥꯕꯗꯨꯣꯀꯣ ꯑꯥ ꯍ ꯍꯥꯎꯋꯦ ꯑꯗꯨꯁꯨ
ꯎꯝ
ꯁꯦꯝꯕꯗꯤ ꯍꯩꯕ꯭ꯔꯣ
ꯁꯦꯝꯕ꯭ꯔꯣ ꯅꯪ ꯇꯥꯛꯄꯤꯌꯣ
ꯂꯩꯁꯥꯕꯤ ꯁꯤꯡꯅ ꯅꯩꯕꯅꯤ ꯁꯤꯗꯗꯤ
ꯄꯥꯈꯪ ꯌꯥꯝꯅ ꯅꯩꯕꯁꯨ ꯂꯩꯕꯅꯦꯗ
ꯈꯪꯗ꯭ꯔꯦ ꯂꯩꯁꯕꯤꯁꯤꯡ ꯄꯥꯈꯪꯁꯤꯡꯗꯤ ꯇꯟꯕꯅꯤꯅ ꯍꯩꯕ ꯋꯥꯠꯄꯅꯤ
ꯍꯟꯗꯛꯇꯤ ꯂꯩꯁꯥꯕꯤꯁꯤꯡ ꯃꯇꯟ ꯌꯥꯝ ꯇꯟꯕꯅꯦ ꯄꯥꯈꯪꯁꯤꯅ ꯆꯥꯛ ꯑꯣꯏꯅ ꯊꯣꯡꯔꯕꯅꯦ ꯍꯟꯗꯛꯇꯤ
ꯐꯖꯍꯟꯒꯦ ꯗꯥꯟ ꯅꯨꯄꯤ ꯊꯤꯗ ꯌꯥꯗꯔꯦꯅꯦ
ꯑꯥ ꯐꯖꯅ
ꯀꯔꯝꯕꯅꯣ
ꯀꯔꯝꯕ ꯅꯨꯄꯤ ꯂꯧꯗꯣꯏꯔꯣ ꯅꯪꯗꯤ ꯅꯪꯒꯤ ꯀꯣꯏꯁꯟꯁꯦ ꯐꯒꯤ ꯇꯧꯕꯅꯦꯗ ꯍꯥꯏꯕꯤꯒꯦꯅꯦ ꯍꯥꯏꯌꯣ ꯃꯁꯛ ꯐꯖꯕ ꯊꯕꯛ ꯍꯩꯕꯥ
ꯎꯝ
ꯃꯤꯕꯨ ꯁꯦꯠꯄ ꯍꯩꯕ ꯔꯦꯁꯄꯦꯛ ꯂꯩꯕ ꯑꯦ ꯌꯥꯝ ꯂꯩꯗ ꯏꯁꯣꯔꯅ ꯄꯤꯕꯗꯨ ꯑꯣꯏꯔꯁꯅꯨ
ꯍꯣꯏꯅꯦ ꯐꯩ ꯐꯩ
ꯅꯨꯡꯁꯥ ꯀꯟꯕ ꯅꯣꯏꯁꯨ
ꯍꯧꯖꯤꯛꯇꯤ ꯅꯣꯡ ꯃꯪꯂꯤ ꯃꯪꯂꯤ ꯇꯧꯔꯤꯌꯦ
ꯑꯣ ꯅꯣꯡꯗꯤ ꯆꯨꯗꯦꯀꯣ
ꯅꯅꯨꯡꯗꯤ ꯆꯨꯗꯦ ꯍꯣꯏ ꯈꯔ ꯉꯁ ꯈꯖꯤꯛꯇꯪ ꯆꯨꯔꯝꯕꯅꯦ
ꯁꯥꯔꯝꯃꯅꯤ ꯅꯣꯏꯁꯨ
ꯎꯝ ꯁꯥꯏꯌꯦ ꯁꯥꯏ ꯌꯥꯝ ꯁꯥꯏꯌꯦ
ꯎꯝꯝ ꯑꯗꯨ ꯉꯁꯥꯏꯗꯤ ꯀꯩꯀꯩ ꯊꯕꯛ ꯇꯧꯔꯤꯒꯦ
ꯉꯁꯥꯏꯔꯣ
ꯇꯥꯏꯔꯣ
ꯎꯝ ꯊꯕꯛ ꯇꯧꯗꯦꯗ ꯑꯗꯨꯝ ꯗ꯭ꯔꯃꯥ ꯌꯦꯡꯕ꯭ꯔꯥ ꯀ꯭ꯔꯤ ꯇꯧꯕ꯭ꯔꯥ ꯑꯗꯨꯝ ꯂꯩꯌꯦ
ꯑꯣ
ꯑꯩꯁꯨ ꯁꯤꯂꯤꯁ ꯑꯃꯥ ꯌꯦꯡꯕ ꯌꯥꯝ ꯐꯖꯕ ꯋꯥꯅꯦ
ꯀꯔꯝꯕꯁꯤ
ꯝꯕꯦꯔꯤꯁꯅꯣꯅꯤꯁ ꯑꯣꯏꯔ ꯃꯥꯜꯂꯦ
ꯌꯨ ꯇꯨꯞꯇ
ꯗꯥ ꯍꯨꯝ ꯅꯠꯇꯦ ꯃꯣꯏꯒꯤ ꯕꯣꯛꯣꯇ
ꯑꯦ ꯑꯩꯗꯤ ꯑꯦꯛꯁꯟꯒꯤꯅꯤ
ꯎꯝ
ꯗ꯭ꯔꯃꯥꯁꯨ ꯑꯗꯨꯝ ꯌꯦꯡꯉꯦ ꯌꯨꯇ꯭ꯌꯨꯨꯕ ꯆꯥꯏꯅꯤꯁꯀꯤ ꯂꯩꯕꯗꯣ
ꯎꯝ
ꯃꯩ ꯍꯟꯗꯛ ꯐꯥꯎꯕꯗꯣ ꯍꯥꯏꯗꯤ ꯃꯥꯏ ꯕꯤꯂꯤꯟꯅꯔ ꯁꯤ ꯏ ꯑꯣ ꯍꯥꯏꯕ ꯁꯨꯃꯥꯏꯅ ꯑꯗꯨꯝ ꯑꯗꯨꯒꯨꯝꯕꯗꯣ ꯌꯥꯝꯅ ꯀꯣ ꯃꯣꯏ ꯚꯤꯗꯤꯑꯣꯗꯣ
ꯅꯪꯁꯨ ꯔꯤꯌꯦꯂꯤꯇꯤꯗ ꯊꯣꯛꯍꯜꯂꯣꯅ ꯑꯗꯨꯒꯨꯝꯕꯗꯣ ꯕꯤꯂꯤꯅꯤꯌꯥꯔꯗꯣ
ꯑꯁ ꯋꯥꯅꯤ ꯑꯩꯈꯣꯏ ꯊꯣꯛꯍꯟꯅꯕ ꯇꯧꯒꯦ ꯀꯨꯏꯗ꯭ꯔꯦ ꯑꯗꯨꯒ ꯅꯨꯄꯤ ꯐꯖꯕꯃ ꯀꯣꯏꯊꯔꯣ ꯀꯣꯏꯕ ꯍꯩꯗꯤꯅꯦ ꯅꯨꯄꯤ ꯂꯩꯇꯕꯒꯤ ꯇꯝꯕꯤꯌꯨꯔꯣ ꯇꯝꯕꯗꯅꯨ ꯇꯝꯕꯤꯒꯅꯨ ꯊꯤꯕꯤꯌꯨ ꯃꯤ ꯍꯣꯠꯅꯕ ꯇꯔꯦ ꯑꯗꯨꯗꯤ ꯃꯤ ꯌꯥꯝ ꯒꯤꯌꯥꯜ ꯊꯕ ꯀꯣ ꯊꯤꯕꯤꯔꯕꯅꯦ ꯅꯪꯅ ꯎꯄꯥꯏ ꯂꯩꯇ꯭ꯔꯦ
ꯂꯩꯔꯝꯒꯅꯤ
ꯂꯩꯇꯦꯍꯦ ꯀꯩꯅꯣ
ꯅꯨꯄꯤ ꯅꯨꯄꯤ ꯋꯥꯔꯤ ꯁꯟꯅꯕꯒꯤ ꯂꯩꯇꯦ ꯍꯥꯏꯕ ꯑꯣꯏꯔꯝꯒꯅꯤ
ꯅꯠꯇꯦ ꯅꯨꯄꯤ ꯑꯣꯏꯁꯅꯨ ꯅꯨꯄꯥ ꯑꯣꯏꯁꯅꯨ ꯂꯩꯇ꯭ꯔꯗꯤ ꯎꯄꯥꯏ ꯂꯩꯇ꯭ꯔꯦꯅ
ꯎꯝ ꯂꯨꯇ꯭ꯔꯤ ꯐꯥꯎꯕ ꯌꯦꯡꯁꯦꯀꯣ
ꯑꯣ ꯍꯥꯏ ꯐꯥꯎꯕꯁꯨ ꯑꯣꯏꯕꯤꯌꯨ ꯎꯝ ꯉꯁꯥꯏ ꯑꯩꯈꯣꯏ ꯁꯤꯡꯖꯨ ꯆꯥꯕ ꯑꯥ ꯄꯨꯛ ꯄꯨꯛ ꯅꯥꯕꯁꯤꯗꯤ ꯂꯣꯏꯔꯦ ꯍꯧꯖꯤꯛꯇꯤ ꯕꯤꯐ ꯁꯤꯡꯖꯨ ꯆꯥꯌ ꯕꯖꯥꯔꯗ ꯌꯣꯟꯕꯗꯣ ꯑꯈꯣꯏ ꯆꯤꯡ ꯏꯇꯩ ꯃꯥꯅ ꯄꯨꯔꯛꯄ
ꯑꯦ
ꯌꯥꯝ ꯆꯥꯕꯤꯈ꯭ꯔꯕ ꯑꯩꯗꯤ ꯁꯤꯡꯖꯨ ꯌꯥꯝ ꯄꯥꯝꯕꯀꯣ
ꯑꯩꯉꯣꯟꯗ
ꯑꯩꯉꯣꯟꯗ ꯐꯤꯗꯕ ꯑꯣꯏꯔꯝꯒꯅꯤ ꯅꯪꯁꯨ ꯍꯣꯏ ꯉꯁꯥꯏ ꯇꯧꯔꯛꯑꯗꯤ ꯐꯥꯗꯕꯅꯤꯃ
ꯎꯝ
ꯅꯤꯡꯁꯤꯡꯗ꯭ꯔꯤꯅꯤ
ꯃꯣꯔꯣꯛ ꯁꯥꯕꯅꯤꯅ ꯁꯥꯕ ꯄꯥꯝꯃꯦ ꯑꯩꯗꯤ ꯅꯪꯗꯤ
ꯁꯤꯡꯖꯨ ꯌꯥꯝ ꯆꯥꯃꯟꯕꯒꯤ ꯂꯩꯥꯅꯥ ꯊꯣꯛꯑꯦ ꯑꯩꯈꯣꯏꯗꯤ
ꯗꯤꯁꯇ꯭ꯔꯤꯛ ꯀꯂꯝꯅꯤ ꯍꯥꯏ
ꯗꯣꯛꯇꯔꯅ ꯃꯔꯣꯛ ꯁꯥꯕ ꯆꯥꯔꯅꯨ ꯍꯥꯏꯔꯤꯅꯦ ꯍꯧꯖꯤꯛ
ꯑꯗꯣ ꯑꯗꯨꯝ ꯆꯥꯔꯤꯕ꯭ꯔꯥ ꯅꯠꯇ꯭ꯔꯒ ꯇꯣꯛꯈ꯭ꯔꯕ꯭ꯔꯥ ꯆꯥꯔꯒ ꯍꯤꯗꯥꯛ ꯆꯥꯔꯤꯌꯦ ꯌꯥꯔꯦ ꯗꯤꯁꯇ꯭ꯔꯤꯛ ꯇꯟꯕ꯭ꯔꯣ ꯅꯪꯁꯨ
ꯑꯥ ꯗꯤꯁꯇ꯭ꯔꯤꯛ ꯌꯥꯝ ꯀꯜꯂꯦ ꯅꯝꯕꯔ ꯄꯛꯏꯅꯦ
ꯑꯌꯨꯛ ꯅꯨꯡꯇꯤ ꯀꯣ
ꯎꯝ
ꯁꯤꯡꯗꯣ ꯏꯁꯤꯡ ꯐꯨꯠꯄꯗ ꯍꯥꯞꯄꯒ ꯊꯛꯑꯣ ꯊꯥꯕꯛ ꯍꯥꯏꯕ ꯑꯥ ꯏꯁꯤꯡ ꯑꯁꯥꯕꯗꯀꯣ
ꯑꯣ
ꯏꯁꯤꯡ ꯐꯨꯜꯂꯒ ꯁꯤꯡꯗꯣ ꯍꯥꯞꯄꯒ
ꯑꯣ ꯑꯣ
ꯌꯥꯝ ꯐꯕꯅꯤ ꯄꯨꯛ ꯄꯨꯕ ꯅꯨꯡꯉꯥꯏꯕꯅꯤ ꯑꯗꯨ
ꯎꯝ
ꯀꯅꯥ ꯀꯅꯥ ꯂꯩꯒꯦ ꯅꯪꯗꯤ ꯃꯊꯟꯇ ꯔꯦꯟ ꯉꯝꯃ ꯂꯩꯕ꯭ꯔꯣ
ꯑꯩꯔꯣ ꯏꯅꯝꯃꯒ ꯂꯩꯔꯤ
ꯅꯃ ꯔꯦꯟ ꯂꯩꯕ꯭ꯔꯣ
ꯌꯨꯝꯗ ꯂꯩꯌꯦ ꯔꯦꯟꯒ ꯂꯩꯅꯤꯉꯥꯏ ꯄꯩꯁꯥ ꯂꯩꯇꯦꯗ
ꯑꯣ ꯌꯨꯝ ꯂꯩꯗꯤ ꯐꯩꯅ ꯀꯩꯀꯩ ꯊꯕꯛ ꯇꯧꯔꯤꯒꯦ
ꯉꯁꯥꯏ ꯑꯌꯨꯛꯇꯤ ꯀꯔꯤ ꯑꯦꯟꯁꯥꯡ ꯆꯥꯕ꯭ꯔꯣ
ꯑꯩꯈꯣꯏꯒꯤ ꯀꯥꯎꯈ꯭ꯔꯦꯗ ꯑꯦꯟꯁꯥꯡ ꯍꯥꯎꯃꯟꯗꯕꯒꯤ ꯏꯪꯆꯥꯛ ꯌꯥꯝ ꯆꯥꯗ꯭ꯔꯦ ꯉꯁꯤ ꯑꯌꯧ ꯉꯔꯥꯡ ꯅꯨꯡꯗꯥꯡ ꯕꯣꯠ ꯊꯦꯡꯅ ꯌꯦꯡꯕꯀꯣ
ꯑꯣ
ꯑꯗꯨꯒ ꯍꯧꯒꯠꯄ ꯊꯦꯡꯈ꯭ꯔꯕ ꯑꯗꯨꯗ ꯃꯣꯏ ꯆꯥꯛ ꯆꯥꯔ ꯂꯩꯕ ꯑꯗꯨꯗ ꯑꯩꯁꯨ ꯏꯊꯟꯗ ꯆꯥꯅꯤꯡꯗꯕꯒꯤ ꯌꯥꯎꯈ꯭ꯔꯕ ꯍꯦꯛ ꯍꯧꯒꯠꯂꯒ ꯆꯥꯕ
ꯑꯣ
ꯆꯥꯕ ꯃꯇꯝꯗ ꯑꯁ ꯑꯩꯗꯤ ꯄꯣꯔꯇꯨꯒꯜ
ꯑ ꯃ ꯃꯥ
ꯃꯅꯦ ꯄꯣꯔꯇꯨꯒꯜ ꯑꯗꯨꯒ ꯖꯄꯥꯟꯕꯨꯁꯨ ꯁꯞꯄꯣꯔꯠ ꯇꯧꯕ ꯁꯤꯈ꯭ꯔꯕꯅꯤ
ꯅꯨꯡꯁꯤꯣꯏꯗꯣ ꯀꯞꯄꯂꯒ ꯂꯩꯕꯗ
ꯎꯝ ꯅꯨꯡꯁꯤꯕꯗꯤ ꯅꯨꯡꯁꯤꯈ꯭ꯔꯦ ꯉꯁꯤ ꯅꯨꯡꯗꯥꯡ ꯑꯃꯨꯛ ꯁꯅꯥꯅꯤꯅꯀꯣ ꯄꯣꯔꯇꯨꯒꯜ
ꯎꯝ
ꯈꯪꯕ꯭ꯔꯥ
ꯉꯁꯤ ꯅꯨꯡꯗꯥꯡꯔꯅꯦ ꯄꯨꯡ ꯃꯔꯤ ꯃꯈꯥꯏꯗ ꯍꯥꯏꯗꯣꯏꯅꯦ
ꯑꯣ ꯑꯌꯨꯛ ꯑꯌꯨꯛ ꯊꯝꯃꯦ ꯊꯝꯃꯦ ꯑꯁ ꯃꯣꯏ ꯃꯇꯝꯁꯤꯗꯤ ꯇꯜꯂꯦ ꯐ꯭ꯔꯛ ꯇꯥꯏꯀꯣ
ꯊꯛ ꯌꯥꯝ ꯇꯥꯏꯀꯣ ꯇꯨꯝꯁꯨ ꯇꯨꯝꯗ ꯍꯥꯎꯁꯨ ꯍꯥꯎꯒꯠꯇꯕ ꯃꯌꯥꯏꯗꯅꯦ
ꯑꯗꯨꯅꯦ ꯑꯩꯗꯤ ꯇꯨꯝꯒꯁꯨ ꯍꯧꯒꯠꯄ ꯉꯝꯃꯣꯏ ꯑꯗꯨꯒ ꯇꯨꯝꯗꯕꯤꯗ ꯉꯥꯏꯕꯁꯨ ꯉꯝꯃꯣꯏ
ꯆꯩ ꯑꯅꯤ
ꯆꯩ ꯑꯅꯤ ꯄꯥꯏꯔꯒ ꯃꯤꯠꯇ ꯌꯨꯡꯍꯣ ꯑꯗꯨ ꯇꯗꯤ ꯏꯁꯥ ꯀꯪꯕꯅꯤꯅ ꯑꯃꯨꯛꯀ ꯀꯪꯅꯤꯡꯕꯗꯨꯗꯤ ꯑꯩꯗꯤꯀꯣ ꯌꯥꯗ꯭ꯔꯤꯅꯤ
ꯁꯄꯣꯔꯠ ꯄꯨ ꯇꯧꯔꯗꯤ ꯑꯗꯨꯝ ꯌꯦꯡꯕ ꯇꯥꯔꯦꯅ ꯋꯥꯔꯁꯨ
ꯍꯣꯏꯅꯦ ꯌꯦꯡꯕ ꯇꯥꯔꯦ ꯅꯣꯏꯅꯤꯡꯕ ꯃꯤꯁꯤꯡꯁꯤꯗꯤ ꯈꯤꯇꯪ ꯆꯥꯁꯨ ꯐꯖꯅ ꯇꯨꯝꯗꯁꯨ ꯑꯗꯨꯝ ꯅꯣꯏꯩꯀꯣ
ꯅꯣꯏ ꯅꯣꯏ ꯑꯩ ꯑꯩꯁꯨ ꯁꯨꯃꯥꯏꯅ ꯇꯧꯔꯤꯅꯦ
ꯅꯪꯁꯨ ꯅꯣꯏꯕ꯭ꯔ ꯌꯦꯁ ꯑꯩꯗꯤ ꯀꯪꯕ ꯅꯣꯏꯊꯣꯛꯅꯤꯡꯉꯉꯦ ꯊꯣꯛꯇꯕ ꯋꯥꯅꯤ ꯀꯃꯥꯏꯅ ꯇꯧꯔꯗꯤ ꯅꯣꯏ ꯊꯣꯛꯀꯔꯥ ꯅꯨꯡꯁꯤꯠ
ꯅꯨꯡꯁꯤꯠ ꯎꯝ
ꯑꯁ ꯅꯨꯡꯁꯤꯠꯇꯤ ꯅꯨꯡꯇꯤꯒꯤ ꯆꯥꯔꯤꯌꯦ
ꯅꯪ ꯌꯥꯝ ꯆꯥꯅꯤꯡꯉꯥꯏ ꯋꯥꯠꯄ ꯑꯣꯏꯔꯝꯒꯅꯤ ꯅꯣꯏꯗꯕꯗꯣ
ꯏꯁ ꯆꯥꯕꯗꯗꯤ ꯍꯥꯟꯅ ꯐꯝꯗꯧꯅꯤ ꯑꯃꯨꯛ ꯀꯂꯥꯁꯇ ꯂꯦꯞꯀꯅꯤ
ꯑꯌꯨꯛ ꯉꯟꯇꯥ ꯍꯧꯒꯠꯂꯒ ꯌꯥꯗꯣ ꯀꯥ ꯊꯣꯛꯑꯒ ꯅꯨꯡꯁꯤꯠ ꯆꯪꯍꯜꯂꯣ
ꯆꯍꯂꯣ ꯑꯗꯨ ꯐꯥꯏ ꯍꯥꯏꯕ꯭ꯔꯥ ꯑꯁꯦꯡꯕꯒꯤꯔꯣ ꯐꯥꯒꯤꯒꯤ ꯂꯥꯎ ꯑꯁꯦꯡꯕ ꯇꯧꯔꯗꯤ ꯅꯨꯡꯇꯤ ꯇꯧꯔꯗꯤ
ꯅꯪꯅ ꯑꯁꯦꯡꯕꯅꯦ ꯍꯥꯏꯅ ꯂꯧꯔꯗꯤ ꯑꯁꯦꯡꯕ ꯑꯣꯏꯒꯅꯤꯅ
ꯃꯨꯊꯜꯂꯦ ꯇꯗꯤ ꯀꯅꯥꯁꯤ ꯆꯔ ꯍꯣꯏ ꯑꯗꯨ ꯌꯥꯝ ꯆꯥꯔꯒꯀꯣ ꯑꯃꯨꯧ ꯄꯤꯊꯣꯛꯄ ꯌꯥꯗ꯭ꯔꯦ ꯑꯗꯨ
ꯍꯝ
ꯑꯗꯨ ꯑꯣꯏꯔꯝꯃꯗꯤ ꯐꯒꯦꯔ
ꯍꯣꯠꯅꯕꯒꯤ ꯃꯈꯥꯗꯁꯨ ꯄꯣꯜꯂꯦ ꯍꯥ
ꯅꯣꯏ ꯃꯐꯝꯗꯨꯗꯤ ꯀꯩꯀꯩ ꯃꯊꯦꯜ ꯆꯥꯅ ꯆꯥꯅꯩ ꯍꯟꯗꯛ ꯃꯇꯝꯁꯦ
ꯎꯝ ꯎꯝ ꯍꯟꯒ ꯃ ꯇꯝꯁꯦ ꯎꯁꯣꯏ ꯀꯣꯕꯤ ꯃꯥꯏꯔꯦꯟ ꯆꯦꯡꯒꯨꯝ
ꯆꯦꯡꯕꯨꯡ ꯑꯣ ꯑꯩꯗꯤ ꯃꯥꯏꯔꯦꯟꯒꯨꯝꯕꯗꯤ ꯑꯣꯎ ꯃꯩꯔꯦꯟꯒꯣꯝꯁꯦ ꯏꯄꯥꯠ ꯄꯥꯝꯗꯦꯅꯦ
ꯎꯝ ꯃꯔꯦꯡꯒꯨꯝꯕꯗꯤ ꯀꯩꯅꯣ
ꯀꯅꯣ
ꯉꯧꯔꯒ ꯀꯪꯉꯒ ꯆꯥꯕꯗ ꯑꯗꯨꯝ ꯍꯥꯎꯋꯦꯗ
ꯎꯝ ꯑꯗꯨꯅ ꯍꯦꯟꯅ ꯍꯥꯎꯑꯦ ꯃꯤꯛꯇꯤ ꯐꯥꯏ ꯍꯥꯏꯀꯣ
ꯎꯝ
ꯍꯟꯗꯛꯁꯤ ꯊꯔꯣꯏ ꯃꯇꯝꯅ
ꯊꯔꯣꯏ ꯑꯥ ꯊꯔꯣꯏꯁꯨ ꯑꯣꯏꯌꯦ ꯑꯗꯨ ꯈꯔ ꯂꯣꯏꯔꯛꯈ꯭ꯔꯦꯗ
ꯊꯔꯣꯏ ꯈꯨꯟꯐꯝ ꯂꯩꯕ꯭ꯔꯥ ꯅꯣꯏ
ꯂꯩꯌꯦ
ꯂꯩꯌꯦ ꯈꯣꯏ ꯂꯧꯗ ꯂꯩꯌꯦ ꯑꯣ ꯈꯨꯟꯕ ꯑꯗꯨꯝ ꯆꯠꯄ꯭ꯔꯥ
ꯑꯩꯗꯤ ꯆꯠꯇꯦ ꯑꯩꯈꯣꯏ ꯏꯃꯥ ꯈꯨꯜꯂꯒ ꯄꯨꯔꯛꯑꯦ
ꯈꯨꯜꯂꯒ ꯄꯨꯔꯛꯑꯦ ꯑꯣ ꯇꯝꯄꯥꯛꯒꯤꯗꯤ ꯊꯔꯣꯏꯁꯨ ꯌꯥꯝꯕ ꯃꯥꯜꯂꯦ ꯑꯗꯨꯒ ꯈꯨꯟꯕꯁꯨ ꯈꯔ ꯅꯨꯡꯉꯥꯏꯀꯣ
ꯎꯝ
ꯑꯥ ꯈꯨꯟꯕ ꯅꯨꯡꯉꯥꯏꯌꯦ ꯇꯝꯄꯥꯛꯇꯗꯤ